ꯌꯥꯕ꯭ꯔꯥ ꯑꯩ ꯑꯃꯨꯛꯇꯤ ꯆꯠꯇꯕꯤꯗ ꯑꯗꯨꯝ ꯇꯧꯔꯒ ꯏꯁꯀ꯭ꯔꯤꯟꯁ ꯉꯥꯜꯂ ꯂꯩꯕꯗꯨꯗ ꯑꯩꯗꯤ ꯌꯥꯗ꯭ꯔ ꯃꯥꯜꯂꯦ ꯅꯣꯔꯃꯦꯜꯗ ꯑꯃꯨꯛ ꯇꯧꯁꯤꯜꯂꯛꯏꯕ
ꯌꯥꯏꯦ ꯑꯗ ꯑꯩꯁꯨ ꯍꯧꯖꯤꯛꯇꯤ ꯀꯨꯏꯔꯛꯑꯕꯅꯤꯅꯀꯣ ꯑꯩ ꯁꯃꯥꯏꯅ ꯏꯁꯩꯥ ꯅꯝꯅꯤꯡꯕ ꯈꯣꯠꯄ ꯃꯥ ꯍꯥꯟꯅꯁꯨ ꯐꯪꯉꯦꯗꯅ ꯍꯩꯅꯪꯒ ꯂꯩꯕ ꯅꯝꯕ ꯅꯠꯇꯦ ꯕꯕꯥꯒꯤ ꯁꯨꯃꯥꯏꯅ ꯕꯤꯄꯤꯤ ꯂꯩ ꯗꯥꯏꯕꯤꯦꯇꯤꯁ ꯂꯩ ꯁꯨꯃꯥꯏꯅ ꯇꯧꯋꯤ ꯅꯨꯄꯥ ꯑꯝꯇ ꯊꯣꯛꯇꯦ ꯃꯥꯁꯨ ꯊꯣꯛꯇ꯭ꯔꯦ ꯑꯗꯨꯝ ꯍꯥꯏ ꯑꯩ ꯃꯉꯣꯟꯗ ꯍꯝꯕ ꯍꯥꯟꯅꯒꯤ ꯃꯑꯣꯡꯗꯣ ꯑꯣꯏꯗ꯭ꯔꯦ ꯈꯣꯠꯇ꯭ꯔꯦ ꯌꯥꯝ ꯋꯥꯏ ꯍꯥꯏꯕꯁꯦ ꯑꯩ ꯃꯉꯣꯟꯗ ꯑꯗꯨꯝ ꯍꯥꯏꯌꯦꯕ ꯑꯗꯨꯝ ꯍꯥꯏ ꯀꯣ ꯑꯩꯅ ꯂꯧꯈꯠꯄꯒꯤ ꯑꯩꯈꯣꯏ ꯀꯣꯂꯦꯖꯁꯦ ꯂꯧ ꯈꯣꯠꯄꯒꯤ ꯄꯩꯁꯥ ꯃꯊꯥ ꯁꯥꯔꯛꯄ ꯃꯇꯝꯗ ꯂꯥꯛ ꯑꯍꯨꯝ ꯍꯥꯞꯇꯧꯕ ꯂꯩ ꯑꯈꯣꯏ ꯥꯗ ꯍꯥꯏꯅꯤꯗ꯭ꯔꯦ ꯣꯏꯕꯥꯅ ꯑꯝꯕꯩꯗꯤꯦꯥꯖꯤ ꯂꯩ ꯃꯥꯥꯟ ꯀꯥꯏꯕ ꯐꯖꯅ ꯑꯗꯨꯝ ꯍꯥꯏꯋ ꯑꯩ ꯃꯉꯣꯟꯗ ꯃꯥꯅꯁꯨ ꯃꯥꯅ ꯄꯨꯊꯣꯛꯑꯒꯦ ꯍꯥꯏꯔꯌꯦꯕ ꯑꯗꯨꯃꯗꯤ ꯑꯕ ꯕꯕꯥꯗ ꯍꯥꯏꯔꯤꯕ ꯄꯨꯝꯁꯦ ꯑꯗꯨꯝ ꯍꯥꯏꯔꯦꯕ ꯑꯩ ꯑꯗꯨꯝ ꯍꯥꯏꯌꯦꯕꯗꯤ ꯁꯥꯗꯣꯛꯑꯦꯕ ꯀꯩꯗꯧꯕꯩ ꯌꯥꯄꯥꯏ ꯁꯥꯗꯣꯏꯅꯣ ꯈꯣꯏ ꯑꯗꯨ ꯑꯩ ꯑꯗꯨꯝ ꯍꯥꯏ ꯑꯩ ꯍꯌꯦꯡ ꯂꯨ ꯍꯣꯡꯕꯗꯁꯨ ꯑꯩꯗꯤ ꯀꯔꯤꯝ ꯂꯛꯑꯣꯣꯏ ꯈꯣꯠꯂꯣꯏ ꯄꯨꯗ ꯌꯥꯗꯕ ꯈꯔ ꯃꯤꯅ ꯃꯤꯅ ꯌꯦꯡꯕꯗ ꯈꯔ ꯈ ꯌꯥꯎꯗꯕ ꯌꯥꯗꯕ ꯈꯔ ꯄꯣꯔꯛꯀꯅꯤ ꯑꯩ ꯀꯔꯤꯝ ꯄꯣꯔꯛꯑꯣ ꯑꯗꯨ ꯍꯥꯏꯔꯣꯔꯛꯀꯅꯤ ꯑꯗꯨꯝ ꯍꯥꯏꯔ ꯑ ꯃꯥꯥꯏ ꯀ ꯍꯥꯏꯗꯅ ꯃꯥꯖ ꯂ ꯆ ꯁꯤꯗꯤ ꯃ ꯑ ꯎꯝ
ꯃ ꯍꯥꯎꯅꯤ ꯏꯕꯨꯡꯉ
ꯑꯩ ꯍꯥꯏꯁꯦ ꯁꯣꯃꯣꯂꯥ ꯑꯩ ꯁꯅꯥ ꯑꯃꯇ ꯑꯩ ꯍꯧꯖꯤꯛ ꯑꯩ ꯁ ꯏꯁꯥꯒꯤ ꯋꯥꯈꯜ ꯂꯩꯇꯦꯕꯀꯣ ꯑꯩ ꯄꯩꯁꯥ ꯄꯥꯏꯔꯁꯨꯀꯣꯁꯨ ꯃꯂꯥ ꯑꯩ ꯁꯅꯥ ꯁꯥꯕꯒꯤ ꯄꯩꯁꯥꯗꯤ ꯀꯩꯁꯨ ꯑꯩꯉꯣꯟꯗ ꯂꯑꯣ ꯑꯣꯏꯔꯣꯏꯕ ꯍꯕ ꯑꯗꯨꯅ ꯏꯂ ꯍ ꯑꯃꯒꯤꯣꯏꯒꯤ ꯇꯦꯠ ꯇꯦꯠꯀꯤ ꯑꯣꯏꯅ ꯂꯥꯡꯁꯤꯟꯕꯅ ꯐꯩꯌꯦꯕ ꯁꯅꯥꯗ ꯑꯩꯅ ꯉꯝꯃꯀꯥꯟꯗ ꯃꯌꯥꯝ ꯁꯥꯕ ꯌꯥꯏꯗꯅ ꯁꯅꯥꯁꯤꯗ ꯑꯩꯅ
ꯑ
ꯑꯗꯨꯒ ꯐ꯭ꯔꯤꯖ ꯋꯥꯁꯤꯡ ꯃꯦꯆꯤꯟꯗꯨꯗꯤ ꯑꯩꯈꯣꯏꯒꯤ ꯂꯥꯏꯐꯀꯤ ꯑꯣꯏꯅ ꯍꯤꯡꯕꯗ ꯆꯪꯗꯣꯏꯅꯤꯅ ꯍꯧꯖꯤꯛꯇꯤ ꯌꯨꯝ ꯑꯃꯗ ꯅ ꯑꯅꯨꯒꯤꯅ ꯄꯨꯔꯛꯄꯗ ꯍꯥꯏꯗꯤ ꯂꯣꯏ ꯌꯥꯎꯅꯔꯤꯕ ꯄꯣꯠꯅꯀꯣ ꯐꯔꯅꯤꯆꯔꯗꯨꯅꯦ ꯐ꯭ꯔꯤꯖꯇꯨꯅꯦ ꯈꯔ ꯑꯇꯩꯗꯨꯕꯨꯗꯤ ꯃꯅꯨꯡꯒꯤ ꯃꯄꯣꯠ ꯃꯆꯩꯗ ꯑꯩ ꯌꯥꯅ ꯌꯥꯅꯕꯒꯝ ꯊꯟꯅꯅꯕ ꯌꯥꯝ ꯍꯣꯠꯅꯅꯤꯕ ꯈꯕ ꯑꯗꯨꯃꯥꯏꯅ ꯇꯧꯔꯒ ꯑꯣꯏꯅ ꯇꯧꯔꯒꯦꯕ ꯑꯩ ꯀꯔꯤꯝ ꯈꯟꯗ꯭ꯔꯦꯕ ꯁꯅꯥ ꯌꯥꯎ ꯌꯥꯎꯗꯦ ꯍꯥꯏꯕꯗꯣ ꯀꯝ ꯈꯟꯗ꯭ꯔꯦꯕ ꯑꯗ ꯑꯩꯗꯤ ꯑꯩꯅ ꯑꯃꯨꯛ ꯑ ꯂꯨꯍꯣꯡꯕꯩ ꯄꯩꯁꯥ ꯑꯗꯨꯗꯨꯗꯣ ꯑꯩꯈꯣꯏ ꯃꯥꯥꯂ ꯈꯣꯣꯏꯄ ꯍꯥꯏꯗ ꯑꯩ ꯍꯥꯏꯅꯤꯡꯗ꯭ꯔꯦꯕ ꯀꯩꯁꯨ ꯑꯩꯈꯣꯏ ꯑꯃꯨꯛ ꯊꯣꯏꯅ ꯇꯧꯕꯗꯤ ꯃꯣꯏ ꯇꯥꯅꯤꯡꯅꯤꯕ ꯈꯪꯕ ꯑꯩꯅ ꯑꯃꯨꯛ ꯇꯧꯔꯗꯤ ꯑꯃꯨꯛ ꯑꯩꯒꯤꯗꯃꯛꯇ ꯂꯧꯎ ꯑꯗꯩ ꯑꯩꯒꯤ ꯑꯃꯨꯛ ꯂꯧ ꯌꯣꯟꯈ꯭ꯔꯕꯅꯦ ꯑꯩꯗꯤ ꯆꯠꯈ꯭ꯔꯕꯅꯤ ꯊꯣꯃꯣꯂꯥ ꯑꯩꯈꯣꯏ ꯑꯃꯊꯣꯏꯒꯤꯗꯤ ꯀꯔꯤꯝ ꯆꯠꯇ꯭ꯔꯤꯕꯅꯦ ꯃꯥ ꯑꯝꯇ ꯀꯥꯏꯕꯤꯗ꯭ꯔꯤꯕꯅꯤ ꯃꯥꯒꯤ ꯑꯗꯨꯅ ꯑꯩꯈꯣꯏ ꯑꯃꯊꯣꯏꯅ ꯇꯧꯔꯗꯤ ꯍꯦ ꯍꯥꯏꯕꯗ ꯑꯩ ꯀꯩ ꯍꯥꯏꯔꯨꯗꯣꯏꯅꯣ ꯑꯩꯅ ꯑꯃꯨꯛ ꯇꯧꯕꯗꯨꯗꯤ ꯒ꯭ꯌꯥꯟ ꯌꯥꯝ ꯇꯥꯗꯕ ꯇꯥꯔꯦ ꯍꯥꯏꯕ ꯑꯩ ꯑꯗꯨ ꯑꯗꯨꯝ ꯑꯩ ꯃꯇꯥꯎꯗ ꯍꯥꯏꯌꯦꯕꯀꯣ ꯐꯖꯅ ꯃꯇꯥꯎꯗꯣ ꯑꯩꯩꯁꯨꯨꯀꯥꯏꯗ‌ꯦꯍꯦ ꯀꯅꯥꯅꯕꯨ ꯇꯧꯕꯤꯗꯣꯏꯅꯣ ꯄ ꯂꯤꯁꯤꯡ ꯇꯥꯂꯥ ꯇꯔꯥ ꯀꯧ ꯊꯣꯛꯑꯒ ꯇꯧꯕꯤꯕ ꯍꯥꯏꯁꯦ ꯅꯪ ꯑꯗꯨ ꯅ ꯂꯔꯥꯏꯐꯥꯎꯛ ꯐꯔꯅꯤ ꯈꯣꯠꯂꯅꯤ ꯑꯗꯨꯝ ꯇꯧꯋꯦ ꯃꯥꯁꯨ ꯍꯝꯕ ꯑꯗꯨ ꯍꯥꯏꯔꯣ ꯅꯣꯏ ꯏꯃꯥ ꯕꯕꯥꯍꯣꯏꯗ ꯑꯗꯨꯝ ꯍꯥꯏꯌꯦ ꯃꯥꯁꯨ ꯑꯗꯨꯅ ꯅꯨꯄꯥꯁꯦ ꯆꯍꯤ ꯐꯥꯔꯛꯑꯀꯥꯟꯗꯅꯦꯕ ꯑꯁꯦꯡꯕ ꯊ꯭ꯔꯨ ꯀꯣꯜꯂꯔ ꯃꯁꯛ ꯈꯪꯉꯤꯁꯦ ꯑꯗꯨꯅꯅꯦ ꯑꯩꯅ ꯆꯠꯊꯣꯛ ꯃꯉꯒ ꯌꯥꯝꯗ꯭ꯔꯕꯗ ꯅꯨꯄꯥꯁꯦ ꯆꯍꯤ ꯑꯃꯗꯤ ꯂꯣꯏꯅꯧ ꯍꯥꯏ ꯈꯪꯑꯕ ꯆꯍꯤ ꯑꯃꯇ ꯂꯣꯏ ꯈꯪꯕꯅꯤ ꯁꯨꯝꯃ‌ꯣꯂꯥ ꯅꯪꯁꯦ ꯄꯥꯝꯃꯤ ꯄꯥꯝꯗꯦ ꯃꯃꯥꯏ ꯂꯩꯊꯣꯛꯄ ꯂꯩꯊꯣꯛꯇꯕ ꯂꯣꯏ ꯈꯪꯉꯅꯤ ꯗꯥ ꯗꯤꯋꯥꯟ ꯑꯥꯈ‌ꯣꯏ ꯈꯪꯅꯩꯁ‌ꯦ ꯆꯍꯤ ꯑꯃ ꯐꯥꯔ ꯀꯥꯟꯗꯅꯤ ꯀꯩꯅꯣ ꯎꯝ ꯂ‌ꯣꯏꯟ ꯈꯪꯕꯅꯤ ꯑꯗꯨꯅ ꯍ ꯊꯨꯅ ꯊꯨꯅ ꯃꯕꯨꯛꯆ‌ꯦꯜ ꯏꯆꯦꯟ ꯈꯪꯗ꯭ꯔꯤꯉꯩꯗ ꯂꯨꯍꯣꯡꯕꯗꯨꯗꯤ ꯍꯣꯡꯍꯟꯅꯤꯡꯗꯦꯕ ꯑꯩꯅ
ꯑꯩꯁꯨ ꯄꯥꯝꯗꯦ ꯑꯩ ꯃꯇꯝ ꯂꯧꯕ ꯄꯥꯝꯃꯦ ꯑꯗꯨꯗꯨꯒ ꯍꯧꯖꯤꯛ ꯍꯧꯖꯤꯛꯀꯤ ꯑꯣꯏꯅꯁꯨ ꯑꯩ ꯑꯦꯛꯖꯥꯝꯁꯨ ꯂꯩꯕꯅꯤꯅ ꯆꯩꯔꯥꯡ ꯈꯣꯏꯔꯥꯡꯅꯕꯗꯣ ꯑꯩ ꯀꯩꯅꯣ ꯇꯧꯗꯦ ꯑꯗꯨꯃꯥꯏꯅ ꯈꯜꯂꯦ ꯈꯪꯗꯦꯗ ꯇꯧꯔꯤꯁꯤ
ꯑꯗꯨ ꯈ‌ꯣꯏꯖꯨ ꯅꯨꯄꯥꯖ‌ꯦ ꯄꯩꯁꯥ ꯂꯧꯕ ꯌꯥꯝ ꯍꯩꯕꯅꯤ ꯅꯨꯄꯤꯅꯦꯕ
ꯑꯗꯩꯗꯤ ꯃꯥꯅꯦ ꯃꯥꯅꯦ ꯍꯥꯏꯗꯤ ꯃꯁꯥꯅ ꯑꯦ ꯈꯪꯅ ꯁꯤꯃ ꯇꯧꯕꯤꯒꯦ ꯍꯥꯏꯔꯒ ꯇꯧꯕꯤꯔꯛꯈꯤ ꯈꯤꯕꯗꯨꯅ ꯑꯃꯨꯛ
ꯃꯈꯜ ꯑꯃꯅꯤꯅꯦ ꯑꯥ ꯑꯗꯣ ꯑꯩ ꯍꯥꯏꯒꯦ ꯑꯩꯒꯤ ꯂꯤꯁꯤꯡ ꯂꯤꯁꯤꯡ ꯇꯔꯨꯛꯁꯦ ꯂꯤꯁꯤꯡ ꯇꯔꯨꯛꯁ‌ꯦ ꯐꯪꯉꯥꯒꯤ ꯑꯩ ꯃꯉ‌ꯣꯟꯗ ꯗꯨꯝ ꯍꯥꯏꯔꯔ‌ꯣꯏꯒ‌ꯦ ꯇꯧꯕ ꯑꯩ ꯉꯝꯅꯕ ꯑꯗꯨꯝ ꯍꯤꯡꯉꯒꯦ ꯇꯧꯕ
ꯑꯗꯨꯅ ꯑꯩꯁꯨ ꯑꯗꯨꯝ
ꯍꯥꯏꯗꯤ ꯃꯥꯁꯨ ꯑꯋꯥꯠꯄꯩ ꯑꯋꯥꯠꯄ ꯉꯥꯛꯇꯅꯦꯕ ꯈꯪꯉꯕ
ꯃꯥꯅꯤ ꯊꯧ ꯑꯃꯨꯛ ꯊꯣꯛꯇ꯭ꯔꯗꯤ ꯐꯕ
ꯑꯩ ꯀꯩꯅꯣꯃ ꯍꯥꯏꯒ‌ꯦꯕ ꯃꯆꯟꯅꯨꯄꯤꯒꯤ ꯂꯨꯍꯣꯡꯅꯕ ꯍꯣꯠꯅꯕꯗ ꯂꯣꯟꯗꯣ ꯂꯥꯛꯄꯗ ꯇꯔꯥꯃꯊ‌ꯣꯏ ꯑꯗꯨꯗꯨꯅ ꯂꯤꯁꯤꯡ ꯇꯔꯥꯇꯔꯨꯛ ꯇꯔꯥꯇꯔ‌ꯦꯛꯀꯤ ꯃꯌꯥ ꯍꯨꯜꯂꯤꯅꯦꯕ ꯈꯪꯕ꯭ꯔꯥ ꯑꯗꯨ ꯃꯉ‌ꯣꯟꯗ ꯂ‌ꯦꯝꯍꯧꯔꯤꯕ ꯁ‌ꯦꯜ
ꯂꯔꯤꯕ ꯀꯥꯏꯗꯩ ꯄꯩꯁꯁꯤ ꯌꯥꯔꯔꯣꯏ ꯃꯣꯂꯥ ꯎꯝ ꯑꯗꯒꯤ ꯃꯌꯥꯝ ꯀꯨꯏꯔꯔꯤꯅꯦ ꯑꯗꯨ ꯁꯅꯕ ꯍꯣꯠꯅꯔꯛꯄꯅꯤꯣꯄꯪꯉꯕꯅꯤꯗ
ꯃꯗꯨ ꯇꯥꯏ ꯃꯉꯣꯟꯗ ꯅꯅꯤꯡꯗ꯭ꯔꯦꯕ ꯉꯝꯅ ꯉꯝꯅꯕ ꯑꯩ ꯇꯧꯅꯤꯡꯉꯦꯕ ꯃꯣꯏꯒꯤꯁꯨ ꯃꯣꯏ ꯁꯥꯒꯩꯒꯤ ꯅꯨꯄꯥ ꯑꯍꯨꯝ ꯂꯩꯔꯝꯕꯅꯦ ꯌꯦ
ꯑꯥ ꯑꯥ
ꯅꯨꯄꯤ ꯂꯣꯏ ꯆꯦꯟꯅꯔꯛꯑꯦ ꯃꯥ ꯈꯇꯪ ꯉꯥꯏꯍꯧꯔꯦ ꯑꯔꯤꯕ ꯂꯩꯇꯦ ꯃꯥ ꯈꯠꯇ ꯉꯥꯏꯔꯦ ꯂꯤꯔ ꯂꯩꯔꯤꯁꯦ ꯍꯧꯖꯤꯛ
ꯎꯝ ꯆꯍꯤ ꯑꯃ ꯂꯩꯔꯀꯥꯟꯗ ꯇꯧꯗꯣꯔꯤꯕ꯭ꯔꯥ ꯑꯗꯨꯗꯤ ꯅꯪꯒꯤꯅꯦ
ꯑꯁ ꯆꯍꯤ ꯑꯃꯒ ꯋꯥꯠ ꯀꯦꯅꯤꯡꯉꯦꯕꯨ ꯉꯝꯗꯦ ꯀꯔꯤꯝꯁꯨ ꯂꯩꯕ ꯅꯠꯇꯦ
ꯇ꯭ꯋꯦꯟꯇꯤ ꯑꯩꯠꯇ ꯇꯥꯔꯦ ꯄꯪꯊꯦꯡ ꯊꯦꯡꯕꯁꯨ
ꯇ꯭ꯋꯦꯟꯇꯤ ꯑꯩꯠꯇ ꯄꯥꯃꯦ ꯑꯩ ꯑꯪ
ꯑꯩꯗꯤ ꯄꯥꯟ ꯖꯤꯕ ꯑꯃ ꯑꯣꯔ ꯄꯥꯟ ꯇꯕꯃꯟ ꯇꯩꯗꯣꯔꯔꯕꯅꯤ
ꯎꯝ ꯎꯝ ꯎꯝ
ꯎꯝ
ꯃꯆꯟꯅꯨꯄꯤꯒꯤꯁꯤꯗꯪ ꯂꯣꯏꯊꯣꯛꯑꯁꯦꯀꯣ ꯃꯥꯁꯨ ꯀꯣꯛ ꯑꯃ ꯊꯣꯛꯂꯛꯀꯅꯦꯕ
ꯐꯩꯌꯦ ꯁꯤꯟꯕ ꯂꯥꯡꯕ ꯉꯝꯕ ꯑꯗꯨꯒꯨꯝꯕ ꯑꯐꯕꯗꯨ
ꯈꯪꯗꯦ ꯏꯕꯦꯝꯃ ꯀꯥꯏꯗꯩꯅ ꯃꯀꯣꯛꯅ ꯊꯣꯛꯑꯒ ꯀꯥꯏꯗꯩ ꯌꯨꯝ ꯁꯥꯔꯨꯗꯧꯔꯤꯒꯦ ꯑꯩ ꯈꯟꯕꯗ ꯑꯩ ꯃꯥꯏ ꯈꯟꯕꯗ ꯌꯥꯝ ꯋꯥꯏ ꯑꯩ ꯑꯣꯏꯅ
ꯎꯝ
ꯌꯣꯠꯅ ꯉꯥꯛꯇ ꯁꯥꯎ ꯍꯥꯏꯗꯣ ꯃꯥ ꯄꯥꯝꯗꯦ ꯍꯥꯏꯕꯅꯤ
ꯍꯣꯏ ꯑꯩꯁꯨꯅꯦ ꯌꯣꯠꯀꯤ ꯌꯨꯝꯁꯦ ꯂꯩꯇꯕꯒꯤ ꯑꯗꯨꯗꯨ ꯗꯤ ꯍꯥꯏꯕ ꯑꯩꯁꯨ ꯄꯥꯝꯖꯗꯦꯗ ꯔꯕꯤꯅꯥ
ꯑꯩ ꯍꯥꯏꯁꯤꯅ ꯃꯥ ꯑꯩ ꯄꯩꯁꯥ ꯌꯥꯝ ꯋꯥꯔꯤꯕꯅꯤꯅ ꯁꯨꯃꯣꯂꯥ
ꯍꯣꯏ ꯍꯣꯏ ꯅꯪ ꯍꯥꯏꯗꯨꯕꯨꯗꯤ ꯃꯇꯝ ꯈꯔꯒꯤ ꯑꯣꯏꯅ ꯎꯝ
ꯑꯗꯨꯏ ꯈꯟꯕ ꯂꯩꯇꯕꯅꯤꯅ
ꯂꯩꯇꯕ ꯍꯥꯏꯕꯁꯤ ꯁꯤꯗꯅꯦ ꯕꯦꯔꯥ ꯀꯥꯔꯤꯁꯦ
ꯌꯥꯅ ꯌꯥꯅꯕ ꯇꯦꯛ ꯇꯦꯛ ꯇꯦꯛ ꯇꯦꯛ ꯑꯣꯏꯖꯨ ꯀꯣ ꯇꯧꯒ꯭ꯔꯒꯦ ꯁꯤꯅꯦ ꯑꯩꯅ ꯈꯜꯂꯤ
ꯎ ꯎꯝ ꯉꯔꯥꯡ ꯂꯥꯛꯑꯝꯃꯤꯗꯨꯣ ꯀꯛꯆꯤꯡ ꯀꯥꯏꯗꯒꯤꯅꯣ
ꯀꯛꯆꯤꯡ ꯀꯩꯊꯦꯜ ꯃꯆꯥꯗꯩꯅꯦ
ꯑꯣ ꯀꯩꯊꯦꯜ ꯃꯆꯥꯗꯤ ꯀꯛꯆꯤꯡ ꯋꯥꯏꯔꯤ ꯑꯗꯨꯝ ꯅꯛꯅꯗꯣꯏꯔꯥ ꯀꯩꯅꯣ ꯍꯣꯏꯒ ꯃꯦꯔꯤꯅꯥ ꯍꯣꯏ ꯁꯟꯖꯤꯅꯥꯒꯗꯤ ꯑꯣꯏꯔꯔꯣꯏ ꯑꯦꯝ ꯌꯨꯗ ꯇꯝꯃꯛꯄ꯭ꯔꯣ
ꯇꯝꯃꯦ ꯍꯥꯏꯕ
ꯑꯩꯈꯣꯏꯒꯤ ꯃꯈꯥ
ꯍꯣꯏ ꯃꯈꯥ ꯃꯈꯉꯥ ꯑꯥ
ꯑꯗꯨꯗꯤ ꯄꯨꯁꯄꯥꯍꯣꯏꯒꯤ ꯄꯨꯁ ꯄꯥꯍꯣꯏꯒꯤ ꯑꯣꯏꯔꯣꯏ
ꯀꯩꯅꯣ ꯍꯪ ꯒ꯭ꯌꯥꯟ ꯇꯥꯗꯦ
ꯑꯥ ꯑꯩꯈꯣꯏꯒꯤ ꯃꯈꯥꯗ ꯃꯉꯥꯡꯍꯣꯏ ꯀꯩꯅꯣꯍꯣꯏ ꯂꯩꯔꯦ ꯉꯔꯥꯡꯒꯤ ꯄꯨꯁꯄꯥ ꯀꯩꯅꯣꯗꯣ ꯑꯣ ꯄꯨꯁꯄꯥ ꯉꯔꯥꯡꯒꯤ ꯏꯅꯨꯝ ꯇꯧꯕꯗꯨꯒꯤ ꯃꯈꯥ ꯑꯣꯏꯔꯗꯤ ꯑꯩꯈꯣꯏꯅ ꯑꯅꯤ ꯍꯦꯟꯗꯣꯏꯕ ꯅꯠꯇ꯭ꯔ
ꯎꯝ
ꯒ꯭ꯌꯥꯟ ꯇꯥꯗꯦꯗ ꯇꯧꯔꯤꯕꯁꯦ
ꯎ ꯍꯣꯏ ꯇꯀꯦꯜꯗ ꯑꯩ ꯈꯛꯇꯪ ꯉꯥꯏꯔꯕꯅꯦ ꯁꯨꯔꯃ ꯂꯥꯡ ꯃꯌꯨꯝ ꯄꯥꯟꯗ꯭ꯔꯤꯁꯦ
ꯏꯕꯦꯝ ꯑꯩꯈꯣꯏ ꯑꯗꯥꯏ ꯀꯣꯂꯨꯞꯇꯁꯨ ꯏꯕꯦꯝꯃ ꯑꯩꯅ ꯑꯍꯟ ꯑꯣꯏꯕꯒꯤ ꯇꯥꯏꯞ ꯇꯧꯈꯠꯂꯕꯅꯤ ꯏꯆꯦꯝꯁꯤ ꯃꯌꯨꯝ ꯄꯥꯟꯈꯤꯕꯗꯩ ꯏꯆꯦ ꯗꯣꯛꯇꯔ ꯇꯝꯕꯤ ꯑꯃꯗꯤ ꯂꯩ ꯗꯣꯛꯇꯔ ꯇꯝꯕꯤꯗꯨꯗꯤ ꯁ꯭ꯋꯥꯏꯗ ꯂꯩꯕ ꯅꯠꯇꯕꯅꯤꯅ
ꯑꯩ ꯏꯀꯥꯏꯕ ꯑꯃ ꯌꯥꯎꯁꯜꯂꯕꯅꯤ ꯏꯃꯥꯅ
ꯑꯩꯈꯣꯏ ꯑꯅꯤ ꯑꯍꯨꯝ ꯑꯗꯒꯤꯗꯤ ꯈꯪꯕ꯭ꯔꯥ ꯑꯥ ꯍꯥꯏꯗꯤ ꯎꯝ ꯂꯥꯏꯔꯤꯛ ꯈꯔ ꯇꯝꯃꯨꯔꯦ ꯑꯩꯅ ꯑꯇꯩꯁꯤꯡ ꯂꯩꯁꯤꯡ ꯏꯃꯥꯟꯅꯕꯤ ꯈꯔ ꯂꯩꯔꯗꯤ ꯂꯥꯏꯔꯤꯛ ꯂꯥꯏꯁꯨ ꯇꯝꯕꯁꯨ ꯅꯠꯇ꯭ꯔꯦ ꯑꯗꯨꯅ ꯑꯃ ꯀꯩ ꯍꯥꯏꯅꯤ ꯂ ꯇꯝꯃꯨꯔꯒ ꯊꯕꯛ ꯐꯪꯕꯁꯨ ꯅꯠ ꯅꯠꯇꯕ ꯍꯥꯏꯕꯒꯤ ꯑꯃ ꯃꯣꯏꯗꯤ ꯃꯔꯨꯞ ꯈꯔ ꯇꯧ ꯑꯃ ꯈꯔ ꯇꯧ ꯇꯧ ꯑꯗꯨꯅꯅꯦ ꯑꯁ ꯈꯪꯗꯦꯗ ꯍꯌꯦꯡꯋꯥꯏ ꯑꯗꯨ ꯂꯨꯍꯣꯡꯈ꯭ꯔꯦ ꯂꯍꯣꯡꯕꯗꯨꯁꯨ ꯅꯣꯛꯅꯕꯤꯕꯒ ꯆꯝꯅꯕꯤꯕꯒ ꯋꯥꯀꯥꯏ ꯉꯥꯡꯕꯒ ꯃꯌꯥꯝꯁꯤꯅꯅꯦ ꯑꯗꯒꯤ ꯑꯩꯈꯣꯏ ꯑꯗꯥꯏꯗꯨꯗ ꯑꯗꯨꯝ ꯑꯩꯈꯣꯏ ꯌꯨꯝꯁꯦ ꯑꯗꯨꯝ ꯈꯔ ꯃꯤꯠꯌꯦꯡ ꯑꯗꯨꯝ ꯆꯪꯕꯗꯣ
ꯎꯝ
ꯏꯃꯥꯡꯗꯅ ꯋꯥ ꯑꯃ ꯏꯇꯨꯡꯗꯅ ꯋꯥ ꯑꯃꯇꯧ ꯇꯧꯗꯅ ꯑꯗꯨꯃꯥꯏꯅ ꯇꯧꯔꯒ ꯇꯧꯋꯦꯕ ꯑꯗꯨꯅ ꯃꯤꯠꯌꯦꯡ ꯆꯪꯕꯗꯣ ꯆꯪꯗꯣꯔꯤꯕꯅꯤ ꯋꯥꯀꯥꯏ ꯌꯥꯝ ꯉꯥꯡꯗꯣꯔꯤꯕꯅꯤ
ꯃꯋꯥ ꯑꯝꯇ ꯍꯧꯗꯦ
ꯑꯗꯨꯅꯤ ꯑꯩꯈꯣꯏ ꯃꯥꯅ ꯃꯋꯥ ꯂꯧꯗꯦ ꯏꯃꯥꯒꯤ ꯏꯆꯥꯒꯤꯗꯃꯛ ꯏꯃꯥ ꯂꯩꯔꯤ
ꯎꯝ ꯋꯥꯁꯦꯒ ꯃꯣ ꯍꯤꯡꯗ ꯃꯥ ꯇꯀ
ꯑꯩꯗꯤ ꯈꯪꯗꯦ ꯑꯃꯔꯣꯝꯗꯗꯤ ꯑꯩꯈꯣꯏ ꯏꯗꯣꯝꯆꯥ ꯍꯣꯏꯀꯥꯁꯦ ꯍꯟꯗꯛꯀꯥꯁꯦ ꯌꯥꯝ ꯐꯨꯜ ꯁꯞꯄꯣꯔꯠ ꯇꯧꯕꯤꯕꯗꯣ ꯑꯗꯨꯗ ꯏꯅꯦꯗꯅꯕꯨ ꯃꯁꯥꯒꯤ ꯑꯄꯥꯝꯕ ꯃꯇꯝ ꯆꯥꯔꯤꯉꯩꯗꯗꯤ ꯆꯠꯂꯨ ꯇꯧꯕꯇꯕꯨ ꯑꯗꯩ ꯃꯁꯥꯒꯤ ꯑꯄꯥꯝꯕꯁꯨ ꯈꯔ ꯌꯦꯡꯍꯜꯂ ꯈꯣꯠꯂꯨ ꯈꯣꯠꯂꯨ ꯑꯗꯨꯅ ꯃꯥꯏ ꯍꯥꯏꯐꯦꯠꯄꯨꯗꯤ ꯍꯥꯏꯀꯣ ꯑꯗꯨꯑꯣꯏꯁꯨ ꯃꯆꯥꯕꯨ ꯃꯃꯧꯕꯧꯕ ꯀꯅꯥꯅ ꯑꯋꯥꯕ ꯏꯃꯨꯡꯗꯗꯤ ꯊꯥꯖꯅꯤꯡ ꯈꯟꯒꯅꯤ ꯅꯠꯇ꯭ꯔꯥ ꯂꯣꯏꯃꯛ ꯑꯗꯨꯗꯨꯅ ꯃꯣꯏꯁꯨ ꯑꯗꯨꯝ ꯀꯩꯅꯣꯕꯨꯗꯤ ꯇꯧꯏꯤ ꯑꯗꯨ ꯑꯣꯏ ꯇꯔꯁꯨ ꯍꯦꯛ ꯃꯣꯏꯉꯣꯟ
ꯑꯩꯉꯣꯟꯗ ꯀꯣꯠꯂꯛ ꯆꯥꯟꯁꯇ ꯂꯥꯛꯏꯅꯦ ꯅꯪꯅ ꯑꯗꯨꯝ ꯂꯩꯊꯣꯂꯛ ꯅꯨꯄꯥꯗꯨꯅ ꯀꯩꯅꯣꯝ ꯈꯟꯈꯤꯗꯣꯏꯅꯤꯅꯣ ꯋꯥꯔꯤꯗꯨꯁꯨ ꯃꯤ ꯅꯨꯄꯥꯗꯨꯁꯨ ꯍꯧ ꯑꯃꯅꯤ ꯅꯪ ꯑꯩ ꯍꯥꯏꯗꯤ ꯋꯥꯔꯤ ꯁꯥꯗꯣꯔꯂꯝꯃꯗꯤ ꯄꯤꯊꯣꯛ ꯍꯨꯊꯨ ꯅꯪ ꯅꯨꯄꯥꯗꯨꯅ ꯐꯥ ꯂꯥꯛꯀꯦ ꯍꯥꯏꯕꯗꯤ ꯅꯠꯇꯦꯗꯅ
ꯀꯖꯤ ꯊꯤꯖꯤ ꯂꯩ
ꯑ ꯎꯝ ꯁꯥꯎꯅꯤꯡꯕ ꯅꯪꯗꯤ ꯉꯥꯡꯅ ꯁꯪꯅꯕ ꯑꯝꯇ ꯌꯥꯗꯦꯕ
ꯑꯩ ꯑꯗꯨꯝ ꯁ꯭ꯋꯤꯡꯁꯨ ꯈꯔ ꯇꯧꯕꯒ ꯑꯣ ꯐꯔꯦꯁꯦ ꯑꯉꯥꯡ ꯀ꯭ꯂꯥꯁ ꯆꯠꯀꯅꯤꯌꯦ ꯆꯥꯛ ꯑꯝꯇ ꯄꯤꯖꯈꯤꯒꯦ ꯑꯗꯨ ꯆꯥꯔꯒ ꯑꯗꯨꯒ ꯑꯃꯨꯛ ꯁꯥꯟꯅꯔꯁꯤ ꯍꯪ ꯀꯩꯁꯨ ꯊꯣꯏ ꯑꯇꯣꯛꯄ ꯆꯠꯂꯣꯏꯗꯕ ꯑꯣꯏꯗꯤ ꯎꯝ ꯎꯝ ꯊꯝꯃꯦ ꯊꯝꯃꯦ